ꯑ
ꯍꯜꯂꯣ
ꯍꯜꯂꯣ ꯇꯥꯕ꯭ꯔꯣ ꯈ ꯁꯥꯔ ꯀꯩꯗꯧꯔꯤꯒꯦ ꯆꯥꯛ ꯆꯥꯔꯕꯣ
ꯆꯥꯛ ꯆꯥꯔꯦ
ꯑꯏꯁ ꯑꯉꯥꯡ ꯃꯈꯣꯟ ꯇꯥꯏꯗ
ꯎꯝ ꯑꯉꯥꯡ ꯍꯤꯄꯤꯌꯦ ꯁꯤꯗ ꯑꯉꯥꯡ
ꯑꯩ ꯁꯤ ꯐꯣꯟꯁꯦ ꯅꯪꯒꯤ ꯈꯣꯟꯁꯦ ꯌꯥꯝ ꯄꯤꯛꯏꯅꯦ ꯃꯈꯣꯟ ꯇꯥꯗꯦꯅꯤ ꯐꯖꯅ ꯅꯪ ꯇꯥꯕ꯭ꯔꯣ ꯐꯖꯅ ꯎꯝ ꯑꯣ ꯃꯌꯦꯛ ꯁꯦꯡꯅ ꯑꯗꯨꯝ ꯇꯥꯕ꯭ꯔꯥ ꯀꯩ ꯃꯊꯦꯜ ꯆꯥꯔꯒꯦ
ꯉꯁꯤꯗꯣ ꯂꯐꯨ ꯏꯔꯣꯜꯂꯦ ꯑꯃ ꯀꯥꯡꯒꯧ ꯑꯃ ꯉꯧꯔꯦ
ꯑ
ꯋꯥꯔꯦ ꯉꯁꯤꯗꯤ ꯑꯩꯗꯣ ꯆꯠꯂꯨꯕ ꯆꯠꯊꯣꯛꯎꯕꯒꯤ ꯑꯉꯥꯡ ꯄꯨꯔꯒ
ꯀꯥꯏꯗ ꯆꯠꯂꯨꯏꯕ
ꯏꯁ ꯍꯣꯁꯄꯤꯇꯥꯥꯟꯗ ꯑꯉꯥꯡꯗꯣ ꯚꯦꯛꯁꯤꯅꯦꯁꯟ ꯇꯧꯔꯨꯕ ꯑꯉꯥꯡꯗꯣ
ꯀ ꯀꯔꯝꯕ ꯑꯉꯥꯡꯅꯣ ꯀꯔꯝꯕ ꯑꯉꯥꯡ ꯄꯨꯔ ꯆꯠꯂꯤꯅꯣ
ꯑꯍꯟꯗꯣ ꯄ꯭ꯔꯤꯊꯤꯕꯤꯗꯣ ꯄꯨꯔꯥ ꯆꯠꯂꯨꯕ ꯑꯗꯨ ꯁꯤ ꯑꯦꯝ ꯑꯣ ꯑꯣꯐꯤꯁꯇ ꯆꯠꯄꯅꯦ ꯁꯤ ꯑꯦꯝ ꯑꯣ ꯑꯣꯐꯤꯁꯇ ꯊꯣꯡ ꯂꯣꯂꯝꯃꯦ ꯂꯣꯜꯂꯝꯕꯗꯒꯤ ꯑꯃꯨꯛ ꯃꯁꯤꯗꯤ ꯀꯥꯟꯅꯕꯄꯣꯠꯇꯦꯅ ꯑꯩꯅ ꯑꯥ ꯖꯦꯅꯤꯝꯁꯇ ꯆꯠꯂꯦ ꯄꯨꯔꯒ ꯑꯃꯨꯛ ꯑꯗꯨꯗ ꯍ ꯍ ꯍꯤꯗꯥꯛꯇꯣ ꯑꯗꯩ ꯑꯦ ꯑꯩꯅ ꯌꯥꯔꯣꯏ ꯚꯦꯛꯁꯤꯅꯦꯁꯟ ꯇꯧꯍꯧꯗ꯭ꯔꯗꯤ ꯅꯪ ꯅꯥꯔꯛꯀꯦꯔꯥꯅ ꯍꯥꯏꯔꯦ
ꯑꯥ
ꯈꯠꯂꯒ ꯐ꯭ꯂꯣꯔ ꯑꯍꯨꯝ ꯁꯨꯕꯗ ꯂꯩꯌꯦ ꯃꯣꯏꯗꯣ ꯑꯗꯨꯗ ꯑꯩꯅ ꯈꯪꯗꯕ ꯃꯥꯒꯤ ꯚꯦꯛꯁꯤꯅꯦ ꯇꯧꯗꯒ ꯃꯥꯅ ꯋꯥꯗꯤ ꯎꯔꯤꯖꯥꯅꯤꯗꯅ ꯚꯦꯛꯁꯤꯅꯦꯁꯟ ꯐꯖꯅꯅ ꯊꯥꯔꯤꯗꯣ ꯑꯗꯨꯗꯤ ꯃꯃꯥ ꯁꯤ ꯂꯩꯔꯦꯅꯦ ꯅꯪ ꯅꯁꯨ ꯀꯥ ꯀꯩꯗꯣꯏꯗꯣꯅꯪ ꯉꯥꯎꯔꯕꯅ ꯍꯥꯏꯗꯤ ꯑ ꯀꯥ ꯈꯜꯂꯦ ꯂꯩꯔꯝꯃꯦ ꯑꯗꯨꯒ ꯀꯥꯊꯣꯛꯑ
ꯐ꯭ꯔꯤꯗ ꯀꯥꯞꯄꯤꯔꯣ ꯀꯩꯅꯣ
ꯐꯤꯗ ꯀꯥꯄꯤꯅꯤ ꯏꯁ ꯅꯁꯤꯅꯒꯗꯤ ꯐ꯭ꯔꯤꯅꯤ ꯗꯤ
ꯅ ꯀꯩꯅꯣꯒ ꯇꯤꯀꯦꯠ ꯑꯃꯨꯛ ꯀꯛ ꯏꯃꯔꯖꯦꯟꯁꯤ ꯇꯤꯀꯦꯠ ꯀꯥꯏꯔꯣ ꯑꯣ ꯄꯤ ꯗꯤ ꯇꯤꯀꯦꯠ ꯑꯝꯇ ꯀꯛꯇꯕꯤꯔꯣ
ꯀꯛ ꯀꯛꯇꯦ ꯀꯛꯇꯦ ꯃꯣꯏ ꯀꯥ ꯌꯥꯎꯗꯤ ꯌꯥꯔꯦ ꯀꯥꯔꯗ ꯌꯥꯎ ꯃꯣꯏꯒꯤ ꯏꯃꯨꯅꯥꯏꯖꯦꯁꯟꯒꯤ ꯀꯥꯔꯗ ꯑꯃ ꯌꯥꯎꯕ ꯄꯤꯌꯦꯕ ꯁꯔꯀꯥꯔꯅ
ꯑꯥ
ꯑꯗꯨ ꯌꯥꯎꯔꯗꯤ ꯑꯗꯨꯝ ꯌꯥꯔꯦ ꯏꯅꯦꯐꯣꯟꯗ ꯀꯥꯞꯄ ꯂꯣꯏ ꯌꯥꯏ
ꯑꯣ ꯑꯉꯥꯡꯒꯤ ꯇꯣꯉꯥꯟꯅ ꯄꯤꯑꯕ ꯇꯒꯦ ꯇ ꯑꯣꯏꯔꯦ
ꯄ꯭ꯔꯥꯏꯚꯦꯠꯇ ꯑꯣꯏꯔꯁꯨ ꯑꯗꯨ ꯄꯩꯁꯥ ꯇꯤꯡꯉꯦ ꯄ꯭ꯔꯥꯏꯚꯦꯠꯇ ꯑꯣꯏꯔꯗꯤ ꯄꯩꯁꯥ ꯇꯤꯡꯉꯦ
ꯍꯤꯗꯥꯛꯀꯤ ꯇꯤꯡꯗꯣꯏꯔꯥ ꯀꯔꯤꯅꯣ ꯑꯩꯖꯥ
ꯍꯤꯗꯥꯛꯁꯨ ꯑꯀꯥꯝꯕꯟꯁꯨ ꯇꯤꯡꯗꯕ
ꯑꯣ ꯑꯣ ꯑꯗ ꯀꯩꯅꯣ ꯇꯧꯕ ꯑꯗꯨꯗꯤ ꯀꯩꯅꯣ ꯁꯦꯝꯃꯣ ꯍꯥꯏꯗꯨꯅ ꯑꯗꯨꯗ ꯀꯥꯞꯄꯁꯨ ꯇꯤꯡꯗꯕ ꯑꯗꯨꯗꯣ
ꯇꯤꯟꯒꯤꯠꯇꯗꯁꯨ ꯒꯣꯔꯃꯦꯟ ꯒꯣꯔꯃꯦꯟꯒꯤ ꯉꯥꯛꯇꯅꯤ
ꯀꯗꯥꯥꯛ ꯆꯀꯥꯂ ꯂꯩꯗ
ꯖꯤꯅꯤꯝꯁ ꯌꯧꯗ꯭ꯔꯤꯉꯩꯗ
ꯖꯦꯅꯤꯝꯁ ꯌꯧꯗ꯭ꯔꯤꯉꯩꯗ ꯑꯩꯕꯨ ꯑꯩꯕꯨ ꯀꯗꯥꯏ ꯂꯩ ꯈꯪꯕ ꯈꯪꯗꯣꯏꯅꯦ
ꯑꯦꯝ ꯑꯣ ꯑꯣꯐꯤꯁꯅ
ꯖꯤꯔꯤꯝ ꯆꯧꯗ꯭ꯔꯤꯉꯩꯗ ꯍꯥꯏꯁꯦ ꯑꯁꯣꯝꯗꯒꯤꯔꯣ ꯑꯩꯈꯣꯏꯔꯣꯝꯗꯒꯤꯩ ꯂꯥꯛꯄꯗ꯭ꯔꯣ
ꯑꯩꯈꯣꯏꯔꯣꯝꯗꯒꯤꯩ ꯂꯥꯛꯄꯗ ꯖꯦꯅꯤꯝꯁ ꯌꯧꯗ꯭ꯔꯤꯉꯩꯗ
ꯑꯌꯥꯡ ꯄꯜꯂꯤꯔꯣꯝꯗ ꯆꯠꯂꯒ
ꯎꯝ
ꯑꯣ ꯑꯗꯨꯗꯤ ꯀꯔꯤ ꯀꯔꯤ ꯚꯦꯛꯁꯤꯅꯦꯁꯟ ꯑꯃꯣ ꯀꯥꯞꯄꯤꯗꯨꯕꯣ ꯑꯉꯥꯡꯗꯣ
ꯑꯩ ꯃꯥꯒꯤ ꯁꯔꯀꯥꯔꯅ ꯈꯪꯗꯦ ꯕꯨꯁꯇꯔꯅꯤ ꯃꯣꯏꯒꯤ ꯑꯉꯥꯡꯒꯤ ꯂꯩꯅꯥ ꯇꯤꯟꯅꯥ ꯆꯪꯗꯅꯕ ꯈꯣꯠꯇꯅꯕ ꯃꯣꯏ ꯁꯔꯀꯥꯔꯅ ꯑꯗꯨꯝ ꯃꯥꯏ ꯆꯥꯠꯄꯤꯔ ꯁꯦꯝꯕꯗꯣ ꯆꯍꯤ ꯇꯔꯥ ꯁꯨꯔꯀꯥꯟꯗ ꯑꯁꯨꯛ ꯀꯥꯞꯄ ꯀꯞꯄ ꯃꯉꯥꯗꯅ ꯑꯗꯨ ꯀꯥꯞꯄ ꯑꯅꯤꯗꯅ ꯑꯗꯨ ꯀꯥꯞꯄꯅ ꯃꯣꯏ ꯄꯤꯔꯤꯕ ꯆꯥꯔꯠ ꯑꯃ ꯑꯗꯨ ꯑꯗꯨꯗꯣ ꯑꯗꯨꯗꯣ ꯑꯗꯨꯗꯣ ꯀꯥꯞ
ꯃꯥꯗꯤ ꯃꯥꯅꯥ ꯃꯥꯅꯥ ꯆꯍꯤ ꯀꯌꯥ ꯁꯨꯕꯩ ꯀꯥꯞꯄꯤꯕ
ꯆꯍꯤ ꯇꯔꯥ ꯇꯔꯥ ꯁꯨꯕꯩ ꯀꯥꯞꯄꯤꯕ ꯇꯔꯥ ꯁꯨꯕꯒꯤ ꯀꯥꯞꯄꯅꯦꯕ ꯇꯔꯥ ꯁꯨꯕꯒꯤ ꯀꯥꯞꯄ ꯑꯗꯨꯒ ꯃꯥꯅ ꯆꯍꯤ ꯇꯔꯥꯃꯔꯤ ꯁꯨꯔꯀꯥꯟꯗ ꯑꯃꯨꯛ ꯂꯥꯛꯑꯣꯌꯦ ꯑꯗꯨꯅ ꯀꯦꯟꯁꯔ ꯆꯪꯗꯅꯕꯒꯤ
ꯑꯥ ꯀꯩ ꯆꯪꯗꯅꯕ ꯑꯩ ꯐꯣꯟꯁꯦ ꯌꯥꯝ ꯄꯤꯛꯑ ꯑꯩ ꯐꯣꯟꯁꯦ ꯇꯥꯗ꯭ꯔꯦ ꯑꯣꯏꯀꯦꯟꯁꯔ
ꯎꯝ ꯀꯦꯟꯁꯔ ꯀꯦꯟꯁꯔ ꯆꯪꯗꯅꯕ ꯑꯗ ꯀꯥꯄꯅꯤꯌꯦ ꯀꯦꯟꯁꯔꯒꯤ ꯄꯛꯇꯅꯕꯒꯤ ꯆꯪꯗꯅꯕꯒꯤ ꯀꯦꯟꯁꯔ ꯑꯣꯏꯗꯅꯕꯒꯤ ꯇꯔꯥꯃꯉꯥ ꯀꯥꯔꯛꯇꯣꯏꯕ ꯑꯗꯨꯨꯝ ꯃꯇꯨꯡ ꯆꯍꯤ ꯑꯍꯨꯝ ꯀꯥꯟꯅꯔꯒ
ꯆꯍꯤꯍꯤ ꯇꯔꯥ ꯃꯉꯥꯗꯥ ꯂꯣꯏꯔꯦ ꯑꯗꯨꯗꯤ ꯕꯁꯤꯅꯁꯟ
ꯄꯥꯟꯗꯝꯒ ꯂꯩ
ꯑꯦ ꯌꯥꯝ ꯀꯥꯞꯄꯤꯌꯦ ꯑꯗꯨꯗꯤ ꯃꯣꯏꯗꯤ
ꯀꯩꯅꯣ ꯀꯥꯞ
ꯑꯩꯈꯣꯏꯗꯤ ꯑꯩꯈꯣꯏꯅ ꯑꯉꯥꯡ ꯑꯣꯏꯔꯛꯄꯗꯗꯤ ꯄꯣꯂꯤꯑꯣ ꯍꯥꯏꯕ꯭ꯔꯥ ꯄꯣꯂꯤꯑꯣꯗꯣ
ꯑ ꯄꯣꯂꯤꯌꯣ ꯈꯛꯇꯅꯦ ꯑꯩꯈꯣꯏꯅ ꯁ꯭ꯋꯥꯏꯁꯤꯅ ꯈꯔꯂꯋꯥꯏ ꯑꯣꯏꯕꯒꯤ ꯃꯩ ꯀꯩꯅꯣ ꯀꯥꯔꯠꯀꯗꯣ ꯈꯪꯗꯕꯩ ꯋꯥꯅꯦꯕ
ꯑꯥ
ꯅꯪꯅ ꯃꯤ ꯂꯣꯏ ꯀꯥꯞꯄꯤ ꯀꯩꯅꯣ ꯑꯩꯈꯣꯏ ꯃꯇꯝꯗꯁꯨ ꯂꯣꯏ ꯀꯥꯄꯤ
ꯑꯩꯈꯣꯏ ꯃꯇꯝꯗꯗꯤ ꯑꯩꯈꯣꯏꯅ ꯊꯛꯂꯛꯄꯗꯤ ꯃꯤꯒꯤ ꯑꯥ ꯁꯔꯀꯥꯔꯒꯤ ꯆꯍꯤ ꯀꯌꯥ ꯀꯥꯅꯣ ꯃꯅꯨꯡꯗ ꯑꯃꯨꯛ ꯑꯃꯨꯛ ꯇꯪ ꯂꯥꯛꯇ꯭ꯔꯣ ꯑ ꯑꯩꯈꯣꯏꯒꯤ ꯄꯣꯂꯤꯑꯣ ꯄꯤꯊꯛ ꯎꯥꯏꯅ ꯀꯩꯅꯣ ꯇꯧꯔꯒ
ꯁꯦ ꯃꯤꯗꯤ ꯀꯥꯅꯩꯕꯀꯣ ꯀꯣ ꯁꯔꯀꯥꯔꯅ ꯑꯗꯨꯗꯣ ꯑꯩꯈꯣꯏ ꯁꯥꯔꯁꯤꯅ ꯀꯩꯅꯣ ꯑꯣꯏꯕꯒꯤ ꯇꯧꯕꯅꯦꯕ ꯅꯍꯥꯟꯋꯥꯏ ꯊꯥꯏꯅ ꯃꯇꯝꯗ ꯈꯔ ꯆꯥꯎꯈꯠꯇꯕꯒꯤ ꯑꯗꯨꯒꯤ ꯇꯧꯔꯤꯅꯦꯕ ꯃꯇꯝꯗꯨꯗ ꯂꯣꯏ ꯂꯩꯔꯕꯅꯦꯕ ꯑꯅꯝꯕꯅ ꯂꯣꯏꯅꯕꯤꯁꯤꯅꯁꯨ ꯀꯥꯔꯠ ꯂꯣꯏ ꯄꯥꯏꯅꯩꯌꯦꯕ
ꯦꯁꯤꯟ ꯅꯦꯁꯟꯒ ꯍꯥꯏꯁꯤꯅ
ꯑꯥ ꯑꯥ ꯂꯣꯏ ꯂꯩꯌꯦꯕ ꯈꯪꯕ꯭ꯔꯥ ꯇꯤꯀꯥ ꯊꯤꯟꯕꯤ ꯈꯣꯠꯄꯤ ꯂꯣꯏ ꯂꯩ ꯈꯪꯕ꯭ꯔꯥ
ꯑꯥ
ꯑꯩꯈꯣꯏ
ꯍꯣꯏ ꯁ꯭ꯀꯨꯜꯗꯒꯗꯤ ꯊꯥꯏꯅ ꯅꯥꯋꯏ ꯑꯩꯈꯣꯏꯅ ꯏꯁ꯭ꯀꯨꯜ ꯂꯥꯏꯇ ꯇꯕꯄꯒꯠ ꯗꯗꯤ ꯁ꯭ꯀꯨꯜꯗꯒꯗꯤ ꯀꯣꯂꯦꯔꯥꯒꯤꯔ ꯀꯩꯅꯣ ꯈꯪꯗꯦ ꯑꯉꯥꯡ ꯑꯣꯏꯅ ꯌꯥꯝ ꯀꯥꯞꯄꯤꯛꯏꯗꯅ ꯄꯥꯝꯕꯣꯝꯗꯒ ꯇꯧꯔꯒ ꯀꯥꯞꯄꯗꯣ
ꯑꯣꯗꯨꯅꯕ ꯑꯗꯨ ꯀꯥꯞꯄꯗꯣ ꯑꯗꯨ ꯍꯧꯖꯤꯛꯇꯤ ꯁ꯭ꯀꯨꯜꯗ ꯁ꯭ꯀꯨꯜꯗ ꯀꯥꯞꯦ ꯀꯥꯞꯅꯗ꯭ꯔꯦꯗꯅ ꯑꯗꯨꯝꯕꯗꯤ ꯚꯦꯛꯁꯤꯡ ꯟꯗꯤ ꯂꯣꯏ ꯚꯥꯞ ꯇꯥꯟꯅꯔꯕꯃꯤꯅ ꯀꯥꯠ ꯄꯥꯏꯔ ꯄꯥꯏꯔ ꯃꯁꯥ ꯂꯣꯏ ꯆꯠꯂ ꯀꯅꯥꯔꯥꯃꯤꯅꯥ
ꯑ ꯍꯣ ꯑꯗꯨꯗꯩ ꯃꯩꯇꯩꯅꯤꯗꯥꯅꯤꯒꯅ
ꯁ꯭ꯀꯨꯜꯗ ꯄꯤꯌꯦ ꯇꯤꯍꯗꯥꯛꯇꯨꯗꯤ ꯑꯥ
ꯀꯔꯒ ꯆꯥꯗꯏꯅꯦ
ꯎꯝ ꯆꯥꯏ
ꯑꯗꯨꯅꯦ ꯑꯃꯔꯣꯝꯗꯗꯤ ꯌꯥꯝ ꯐꯩꯕ꯭ꯔꯣ ꯁꯨꯃꯥꯏꯅ ꯚꯦꯛꯁꯤꯅꯦꯁꯟ ꯇꯧꯔꯤꯁꯦ
ꯑꯁ ꯐꯠꯇꯗꯤ ꯀꯩꯅꯣꯅꯤ ꯂꯥꯏꯅꯥ ꯇꯤꯟꯅꯥ ꯆꯪꯕ ꯈꯣꯠꯄ ꯂꯣꯏ ꯐꯗꯣꯏꯅꯤ
ꯀꯏ ꯂꯥꯛꯒꯗ ꯁꯝꯅ ꯍꯥꯏꯔꯒ ꯍꯧꯗꯣꯡꯒꯤꯐꯧꯗ ꯍꯟꯇꯛ ꯅꯥꯕꯗ ꯕꯨꯁꯇꯔ ꯀꯥꯞꯍꯧꯗꯕ ꯍꯧꯗꯣꯡꯒꯩ ꯒꯤ ꯂꯣꯏ ꯁꯤꯌꯦ ꯍꯥꯏꯗꯣ ꯑꯗꯨꯅꯤ ꯀꯟꯕ ꯉꯝꯕꯩ ꯆꯥꯡꯁꯤ ꯈꯔ ꯃꯨꯝꯕꯥꯏ
ꯑꯥ ꯀꯣꯔꯣꯅꯥꯁꯤ ꯂꯥꯛꯄ ꯃꯇꯝꯗ ꯑꯩꯈꯣꯏꯁꯨ ꯀꯥꯞꯄꯤꯗꯅ
ꯐꯠ ꯅꯥꯁ ꯏꯐꯠꯁꯤ ꯍꯤꯗꯥꯛꯁꯦ ꯀꯥꯞꯒꯗꯤ ꯐꯖꯦ ꯍꯦꯛꯇ ꯅꯥꯔꯣꯏ ꯍꯥꯏꯕꯒꯤ ꯋꯥ ꯅꯠꯇꯦꯕ ꯈꯪꯕ꯭ꯔꯥ ꯗꯥꯏꯐꯠ ꯅꯥꯔꯒꯁꯨ ꯆꯪ ꯌꯧꯅ ꯍꯦꯟꯖꯤꯟꯕꯅ ꯅꯥꯕꯗꯣ ꯑꯗꯨ ꯇꯧꯔꯣꯏ ꯍꯥꯏꯕꯩ ꯋꯥꯅꯤꯗ
ꯑ
ꯑꯗꯨꯒꯤꯗꯤ ꯕꯨꯁꯂꯦ ꯀꯥꯞꯄꯤꯅꯤ ꯑꯩꯈꯣꯏ ꯅꯣꯡꯉꯣꯟꯕꯤꯒꯤꯁꯨ ꯑꯝꯇ ꯀꯥꯞ ꯀꯦꯟ ꯇꯧꯕꯅꯦ ꯗꯥꯏꯐꯣꯠꯀꯤꯁꯦ ꯀꯥꯞꯇ꯭ꯔꯦ ꯍꯟꯇꯛ
ꯑꯗꯨꯗꯤ ꯑꯗꯨꯗꯤ ꯇꯣꯉꯥꯟꯅ ꯀꯥꯞꯆꯗꯣꯏꯔꯥ ꯑꯩꯈꯣꯏꯅ ꯇꯣꯉꯥꯟꯅ ꯈꯠꯈꯤꯒꯦ ꯃꯣꯏ ꯚꯦꯛꯁꯤꯅꯦꯁꯟ ꯇꯧꯕꯗ ꯌꯥꯎꯔꯛꯇꯕ ꯑꯗꯨꯝ
ꯌꯥꯎꯗꯕꯉꯩꯗꯤ ꯅꯥꯟ ꯊꯥꯔꯛꯇꯕꯉꯩꯗꯤ ꯂꯣꯏꯅ ꯃꯃꯤꯡ ꯊꯥꯔꯛꯇꯕꯉꯩꯗꯤ ꯑꯩꯈꯣꯏꯅ ꯑꯦꯛꯁꯇ꯭ꯔꯥ ꯀꯥꯞꯆꯗꯣꯏꯕ ꯑꯗꯩ ꯐ꯭ꯂꯨ ꯚꯦꯛꯁꯤꯅꯦꯁꯟ ꯑꯗꯒꯤ ꯗꯥꯏꯐꯣꯠ ꯑꯗꯒꯤꯗꯤ ꯏꯟꯐꯨꯏꯟꯖꯥ ꯀꯩꯀꯥ ꯌꯥꯝ ꯂꯩꯔꯤ ꯑꯦ
ꯑꯥ
ꯆꯤꯛꯀꯟ ꯕꯣꯛꯁ ꯇꯧꯗꯅꯕ ꯈꯣꯠꯇꯅꯕ ꯑꯗꯨꯝꯕ ꯂꯣꯏ ꯂꯩꯌꯦꯕꯀꯣ ꯑꯩꯈꯣꯏ ꯅꯤꯡꯊꯤꯕꯤ ꯃꯃꯥꯡꯗ ꯆ ꯆꯤꯀꯟꯐꯣꯛꯁꯀꯤ ꯀꯥꯞꯍꯧꯗꯅꯅꯤꯅꯦ ꯃꯃꯥꯏ ꯃꯃꯤꯠ ꯈꯪꯗꯒꯩ ꯅꯍꯥꯃꯨꯛ ꯆꯤꯛꯀꯟ ꯄꯣꯛꯁ ꯇꯧꯔꯤꯗꯣ
ꯑꯥ ꯑꯁ ꯂꯧꯅꯕꯅꯦ ꯑꯗꯨꯗꯤ ꯌꯥꯝ ꯂꯧꯅꯩ ꯍꯥꯏꯕꯅꯦ
ꯂꯧꯅꯅ ꯂꯧꯕꯗꯤ ꯂꯧꯅꯍꯧꯗꯦ ꯅꯨꯡꯉꯣꯟꯕꯤꯅ ꯈꯔ ꯄꯤꯛꯏꯉꯩꯒꯤꯗ ꯇꯧꯕꯗꯣ ꯄꯣꯛꯊꯣꯛꯇꯅ ꯇꯧꯕ ꯑꯃ ꯌꯥꯎꯈꯤꯕꯗꯣ
ꯑꯥ ꯑꯥ ꯍꯣꯏ ꯍꯣꯏ ꯆꯤꯛꯀꯟ ꯄꯣꯛꯁꯁꯦ ꯌꯥꯝ ꯁꯟꯗꯣꯛꯀꯟꯕ ꯂꯩꯅꯥꯅꯦꯕ ꯑꯗꯨꯒꯤ ꯑꯃꯗ ꯃꯥꯅ ꯁꯥꯊꯤꯕꯅꯤꯍꯦ ꯅꯦ ꯑꯗꯨꯗꯤ ꯁꯀꯨꯜꯗꯒꯤ
ꯎꯝ ꯁ꯭ꯀꯨꯜꯗꯒꯤ ꯂꯧꯅꯔꯛꯏꯕ ꯃꯃꯥꯟꯅꯕꯤ ꯃꯥꯒ ꯐꯝꯃꯤꯟꯅꯕꯗꯣ ꯑꯗꯨ ꯇꯧꯕ ꯑꯗꯨꯗꯩꯩ ꯂꯧꯅꯔꯛꯏꯕ
ꯑꯁ ꯕꯦꯔꯥꯅꯤꯍꯦ ꯑꯩꯗꯤ ꯑꯉꯥꯡ ꯑꯣꯏꯉꯩꯗ ꯇꯧꯈꯤꯕꯃꯤꯅꯦ ꯄꯥꯠꯇꯅꯦ ꯌꯥꯝ
ꯑꯣ ꯅꯪꯉꯣꯟ ꯇꯧꯕꯗꯣ ꯍꯥꯀꯠꯆꯗꯅ ꯇꯣꯛ ꯄꯣꯛꯈꯥꯏꯗꯅ
ꯑꯥ ꯄꯤꯛꯏꯉꯩꯗ ꯇꯧꯕꯗꯣ ꯄꯣꯔꯣꯐꯣꯟ ꯑ ꯆꯣꯔꯣꯐꯣꯟ ꯆꯥꯔꯨꯔꯒ ꯈꯣꯡꯕꯥꯟꯗ ꯑꯩꯈꯣꯏꯒꯤ ꯃꯃꯥꯡꯗ ꯄꯨ꯭ꯔꯤ ꯑꯥ
ꯑꯁꯊꯥꯎ ꯇꯩꯔ ꯇꯩꯔ ꯊꯝꯕꯗꯣ
ꯑ ꯑꯁ ꯑꯩꯅꯅꯦ ꯊꯨꯞꯇꯅ ꯁꯥꯗꯅ ꯉꯥꯎꯕꯁꯤ ꯀꯩꯅꯣꯅꯦ ꯃꯇꯝꯗꯨꯗ ꯀꯩꯝꯇꯗꯤ ꯋꯥꯈꯜ ꯅꯣꯂꯦꯖ ꯂꯩꯇꯦ ꯑꯩꯈꯣꯏ ꯃꯥ ꯍꯣꯏꯁꯨ ꯂꯩꯇꯦꯕ ꯎꯝ
ꯗꯥꯛ
ꯀꯔꯤꯝ ꯈꯪꯗꯦꯕ ꯑꯍꯟꯁꯤꯡꯁꯦ ꯑꯗꯨꯝ ꯄꯥꯠꯂꯤꯅꯤ ꯈꯣꯡꯕꯥꯟ ꯂꯣꯂꯥꯡ ꯀꯨꯝꯕꯩꯅꯦ ꯑꯗꯨꯅ ꯂꯩꯕꯗꯣ ꯍꯦꯛꯇ ꯁꯟꯗꯣꯛꯇꯅ ꯃꯣꯊꯥ ꯃꯊꯥ ꯃꯊꯥ ꯃꯊꯥ ꯏꯁꯤꯡ
ꯃꯊꯨꯟꯗꯩ ꯀꯩ ꯑꯗꯒꯤ ꯂꯣꯏꯅ ꯇꯨꯡꯗꯒꯤ ꯃꯥꯡꯗꯒꯤ ꯂꯣꯏꯅ ꯇꯧꯏꯗꯨ ꯎꯗ꯭ꯔꯣ ꯅꯪꯒꯟ - ꯅꯨꯡꯒꯟ꯫
ꯑꯥ꯫
ꯕꯦꯔꯥꯅꯤ꯫
ꯕꯦꯔꯥꯅꯤ ꯍꯧꯖꯤꯛ ꯀꯥꯂꯦꯟ ꯆꯪꯉꯛꯑꯕꯅꯤꯅꯅꯦ ꯑꯉꯥꯡꯁꯤꯡꯁꯦ ꯈꯣꯡꯕꯥꯟ ꯂꯣꯡꯃꯜ ꯎꯝ ꯌꯥꯝ ꯍꯧꯔꯅꯦꯕ ꯑꯗꯨꯅꯦ ꯍꯩꯅꯧ ꯃꯆꯥ- ꯃꯆꯥ ꯁꯨꯃꯥꯏ ꯄꯥꯜꯂꯛꯄꯁꯦ
ꯁꯨꯡ ꯀꯥꯟꯗꯅꯤ꯫
ꯑꯗ ꯍꯩꯅꯧ ꯃꯆꯥ - ꯃꯆꯥ ꯁꯨꯃꯥꯏꯅ ꯄꯥꯜꯂꯛꯄꯁꯦ ꯑꯩꯈꯣꯏ ꯌꯥꯝꯅ ꯆꯥꯅꯤꯡ ꯊꯛꯅꯤꯡꯕ ꯇꯥꯏꯅꯤꯡ ꯑꯗꯒꯤ ꯂꯣꯛ ꯂꯥꯏꯍꯧ ꯌꯥꯝꯅ ꯇꯧꯍꯟꯕ ꯃ ꯇꯝꯅꯦꯕ ꯍꯧꯖꯤꯛꯁꯦ꯫ ꯊꯤꯔꯝ ꯆꯦꯟꯒ ꯑꯩꯈꯣꯏꯒꯤ ꯈꯣꯡ ꯌꯥꯝ ꯍꯥꯝꯊꯒꯟꯕꯤ ꯍꯩꯅꯧ ꯃꯆꯥ ꯆꯥꯕ ꯇꯥꯏꯃꯤꯡꯁꯦ ꯁꯨꯝ ꯀꯥꯟꯁꯦ ꯌꯥꯝ ꯅꯥꯒꯟꯕꯅꯦꯕ ꯑꯥ ꯉꯥꯡꯁꯤꯡꯖꯦ꯫ ꯍꯧꯖꯤꯛꯁꯦ? ꯏꯁ! ꯃꯊꯤ ꯐꯥꯏꯗꯕꯤ ꯇꯧꯔꯤꯕ? ꯇꯃꯣꯒꯤ ꯕꯣꯔꯗꯤꯡꯗ ꯂꯩꯕꯒꯩ?
ꯑꯥ꯫
ꯏꯃꯥꯏ ꯄꯦꯝꯃꯥ!
ꯑꯥ ꯇꯧꯋꯦꯕ ꯂꯣꯛꯅꯨꯡ ꯈꯔ ꯇꯧꯋꯦ ꯑꯥ ꯈꯨꯀꯥ
ꯥꯏꯃꯥꯏ ꯂꯧꯅꯔꯛꯀꯅꯤꯍꯦ ꯑꯉꯥꯡ ꯅꯨꯕꯤ ꯆꯦꯛꯁꯤꯜꯂꯨ ꯍꯧꯖꯤꯛ ꯌꯥꯝꯅ ꯕꯦꯔꯥꯅꯦ ꯁꯥꯒꯠꯂꯛꯄꯅꯤꯅ ꯅꯨꯡꯉꯣꯟꯕꯤꯗꯣ ꯃꯁꯥꯒꯤ ꯃꯥꯗꯤ ꯈꯔ- ꯈꯔ ꯃꯁꯥ ꯁꯣꯟꯕꯅꯤ ꯏꯃꯨꯟ ꯁꯣꯟꯕꯅꯤ ꯕꯀ ꯄꯥꯏꯁꯟꯈꯤꯗꯣꯏꯅꯦꯕ꯫ ꯅꯠꯇ꯭ꯔꯥ ꯅꯤꯡꯊꯤꯕꯤꯖꯨ ꯅꯤꯡꯊꯤꯕꯤꯖꯨ ꯅꯤꯡꯊꯤ ꯀꯟꯗꯦꯅꯦ ꯃꯄꯥꯡꯒꯟ ꯁꯣꯜꯂꯦꯕ ꯃꯥꯁꯨ꯫ ꯃꯥꯗꯤ ꯗꯥꯛꯇꯔꯅ ꯆꯥꯕ ꯃꯥꯗꯤ ꯋꯦꯠ ꯅꯨꯡꯒꯗꯤ
ꯀꯦꯏꯝ ꯍꯥꯏꯔꯛꯇꯦ ꯋꯤꯠ ꯅꯨꯡꯗꯤ ꯃꯥ
ꯃꯥꯗꯤ ꯑꯗꯨꯝ ꯅꯣꯔꯃꯦꯜ ꯑꯣꯏꯕ꯭ꯔꯣ ꯋꯤ ꯅꯨꯡ ꯀꯔꯤ ꯀꯔꯥꯗꯤ?
ꯍꯪꯗꯦ ꯑꯗꯨꯗꯤ ꯅꯣꯔꯃꯦꯜ ꯑꯣꯏꯕ꯭ꯔꯥꯗꯤ ꯈꯪꯗꯦ ꯑꯩ ꯍꯪꯉꯛꯇꯦꯅꯦ ꯃꯥꯥꯏ
ꯑꯝ ꯑꯗꯣ ꯑꯩꯗꯤ ꯃꯗꯤ ꯎꯕꯗ ꯃꯌꯥꯡ ꯌꯥꯝ ꯀꯪꯖꯟꯅ ꯎꯏꯌꯦꯕ ꯃꯁꯥꯗꯣ ꯏꯅꯨꯡ ꯅꯨꯡꯉꯥꯏꯇꯕ ꯃꯥꯟꯗꯦꯕ ꯅꯍꯥꯟꯋꯥꯏ ꯑꯉꯥꯡ ꯈꯔ ꯄꯤꯛꯏꯉꯩꯗ ꯎꯒꯤꯞꯗꯨꯒ ꯃꯤ ꯊꯞꯄꯤ ꯉꯥꯏꯗꯗꯤ ꯇꯨꯞ ꯇꯨꯞ ꯇꯨꯞ ꯂꯥꯎꯔꯗꯅ
ꯆꯛꯆꯥ ꯌꯨꯊꯛ
ꯃꯃꯤꯠ ꯃꯅꯥ ꯏꯁꯥꯝ ꯁꯥꯥꯝꯃꯗꯅ ꯃꯁꯥ ꯅꯨꯡꯉꯥꯏꯇꯗ ꯇꯧꯔꯤꯅꯤ ꯑꯗꯨꯕꯨꯗꯤ ꯀꯥꯂꯦꯟ ꯀꯩꯀꯥ ꯆꯪꯉꯛꯄꯒꯤ ꯅꯠꯇ꯭ꯔꯥ ꯐꯔꯦ ꯐꯔꯦ ꯑꯩꯗꯣ ꯁꯨꯝ ꯍꯪꯉꯛꯏꯅꯦ ꯑꯉꯥꯡꯁꯤꯡ ꯀꯃꯥꯏꯅ ꯇꯧꯒꯦꯅ ꯅꯨꯡꯁꯥ ꯁꯥ ꯌꯥꯥꯏꯅꯧ ꯑꯣ ꯐꯔꯦ ꯐꯔꯦ ꯄꯣꯊꯥꯔꯣ ꯄꯣꯊꯥꯔꯣ ꯑꯩꯁꯨ ꯊꯝꯃꯒꯦ ꯎꯝ ꯎꯝ ꯊꯝꯃꯣ ꯊꯝꯃꯣ
ꯎꯝ
ꯑꯟꯑꯣꯗꯤꯕꯜ